ꯍꯜꯂꯣ ꯍꯥꯎ ꯇꯥꯔꯦ ꯇꯥꯔꯦ ꯍꯥ
ꯑꯣ ꯑꯩꯗꯣ ꯀꯩꯗꯧꯔꯝꯃꯤꯅꯣ ꯅꯪꯕꯣ
ꯑꯩꯔꯣ ꯑꯩꯈꯣꯏ
ꯀꯀꯥꯍꯣꯏꯗꯅꯦ ꯎꯝ
ꯉꯥ ꯊꯣꯡ ꯆꯥꯥꯁꯦꯅ ꯇꯧꯕ ꯑꯗꯨꯗꯨꯒꯤꯅꯦ ꯃꯣꯏꯗ ꯏꯟꯖꯥꯡ ꯀꯩꯀꯩ ꯁꯦꯝꯕꯩ ꯂꯩꯔꯝꯕꯅꯦ
ꯋꯥꯔꯤ ꯉꯥꯍꯥꯛ ꯁꯥꯟꯅꯕ ꯌꯥꯗꯣꯏ ꯅꯠꯇ꯭ꯔꯣ
ꯌꯥꯅꯤꯌꯦ ꯌꯥꯅꯤꯌꯦ
ꯑꯩꯗꯣ ꯅꯉꯣꯟꯗ ꯀꯩꯅꯣꯝꯇ ꯍꯪꯒꯦꯅ ꯇꯧꯔꯛꯄꯅꯦ
ꯑꯣꯅꯪ ꯀꯩ ꯂꯩꯒꯦ ꯀꯣꯜ ꯇꯧꯔꯛꯏꯕꯣ ꯍꯥꯏꯔꯛꯑꯣ
ꯑꯥ ꯅꯣꯏꯒꯤ ꯅꯣꯏꯒꯤ ꯏꯅꯥꯎꯄꯥꯗꯣ ꯃꯄꯥꯥꯟ ꯂꯝꯗ ꯂꯩꯒꯤꯗꯅꯥ ꯑꯗꯣ ꯀꯔꯤ ꯇꯧꯔꯤꯒꯦ ꯃꯥꯗꯣ ꯀꯔꯤ ꯍꯣꯠꯅꯔꯤꯒꯦ ꯀꯣꯆꯤꯡꯒ ꯇꯧꯔꯤꯔꯥ ꯅꯍꯪꯒꯦ ꯇꯧꯕꯅꯦ ꯑꯩꯁꯨ ꯀꯣꯆꯤꯡꯁꯦ ꯇꯧꯅꯤꯡꯕ ꯑꯗꯨꯒꯤꯅꯦ ꯃꯥꯗꯣ ꯑꯩꯗꯣ ꯃꯅꯤꯄꯨꯔꯗ ꯇꯧꯖꯤꯔꯥ ꯃꯄꯥꯟ ꯂꯝꯗ ꯇꯧꯖꯤꯔꯥꯅ ꯑꯗꯨꯝ ꯈꯜꯂꯒ ꯂꯩꯕ ꯑꯗꯣ ꯀꯔꯝꯕꯅ ꯐꯗꯣꯏꯅꯣꯁꯦ ꯈꯪꯗ꯭ꯔꯕ ꯑꯗꯨꯒꯤ ꯃꯥꯗꯣ ꯀꯩꯗꯧꯔ ꯂꯩꯅꯣ ꯀꯃꯥꯏꯅ ꯇꯧꯔꯤꯅꯣ ꯈꯣꯠꯂꯤꯅꯣ ꯀꯣꯆꯤꯡ ꯇꯧꯕ ꯑꯣꯏꯗꯤ ꯀꯩꯀꯩ ꯇꯧꯔꯒꯦ ꯅꯨꯡꯉꯥꯏꯕ꯭ꯔꯥ ꯈꯣꯠꯄ꯭ꯔꯥ ꯀꯩ ꯀꯩ ꯁꯕꯖꯦꯛ ꯀꯃꯥꯏ ꯇꯥꯛꯀꯦ ꯃꯅꯤꯄꯨꯔꯒ ꯀꯩ ꯈꯦꯠꯅꯖꯥꯠꯅꯣꯗꯣ ꯍꯪꯒꯦꯅ ꯇꯧꯔꯛꯄꯅꯦ ꯃꯥꯒꯤ ꯅꯝꯕꯔꯗꯣ ꯂꯩꯇ꯭ꯔꯕ ꯑꯩꯉꯣꯟꯗ ꯑꯗꯨꯒꯤ ꯅꯉꯣꯟꯗ ꯑꯣꯏꯅ ꯇꯧꯔꯕ
ꯑꯣ ꯍꯣꯏ ꯃꯥ ꯅꯝꯕꯔ ꯍꯣꯡꯒ꯭ꯔꯕꯅꯦꯕ ꯑꯅꯧꯕ ꯑꯃ
ꯑꯣ
ꯑꯣ ꯑꯗꯨ ꯑꯗꯨꯏ ꯂꯩꯅꯔꯝꯃꯔꯣꯏ ꯅꯣꯏ ꯑꯅꯤꯗꯣ
ꯂꯩꯅꯗ꯭ꯔꯦ ꯑꯗꯨꯅꯦ ꯑꯩꯅ ꯍꯥꯟꯅꯒꯤ ꯅꯝꯕꯔꯗꯣ ꯆꯠꯇ꯭ꯔꯕ
ꯎꯝ ꯍꯥꯟꯅꯩꯗꯣ ꯃꯥ ꯍꯣꯡꯇꯣꯛꯈ꯭ꯔꯕꯅꯦ ꯑꯅꯧꯕ ꯑꯃ ꯑꯣꯟꯈ꯭ꯔꯕꯅꯦ ꯑꯗꯨꯏꯅꯤ ꯀꯩꯅꯣ ꯇꯧꯋꯦ ꯃꯥꯁꯦ ꯍꯧꯖꯤꯛ ꯍꯧꯖꯤꯛ ꯂꯩꯌꯦꯕꯀꯣ ꯃꯄꯥꯟꯗ ꯑꯗꯨꯝ ꯑꯗꯨꯒꯅꯦ ꯀꯣꯆꯤꯡ ꯆꯠꯄꯅꯦꯕ ꯃꯥꯁꯨ ꯃꯥꯁꯦ ꯑꯍꯥꯟꯕꯗꯗꯤ ꯑꯩꯈꯣꯏ ꯕꯕꯥꯅꯅꯦ ꯀꯝꯄꯦꯅꯤꯒꯤ ꯊꯕꯛꯀꯤ ꯊꯥꯕ ꯑꯗꯨꯒ ꯀꯣꯟꯅ ꯀꯝꯄꯦꯅꯤꯒꯤꯗꯣ ꯃꯥꯁꯦ ꯁꯨꯝ ꯍꯥꯏꯗꯤ ꯒ꯭ꯔꯦꯖꯨꯋꯦꯁꯟ ꯂꯣꯏꯔꯝꯗꯕꯗꯣ ꯃꯥꯒꯤ ꯑꯗꯒꯤ ꯑꯗꯨꯗꯅꯦꯕꯌꯥꯝ ꯁꯣꯏꯔꯤꯁꯦ ꯒ꯭ꯔꯦꯖꯨꯋꯦꯠ ꯂꯣꯏꯗꯅ ꯊꯕꯛ ꯆꯪꯕ ꯌꯥꯗꯦꯗꯅ ꯑꯌꯥꯝꯕꯅ ꯑꯗꯨꯗꯨꯒꯤ ꯃꯥ ꯂꯣꯏꯗꯕꯤꯗ ꯆꯪꯕꯅꯦꯕ ꯁꯤꯗ ꯃꯤꯡ ꯆꯟꯁꯜꯂꯝꯃꯒ ꯑꯗꯣ ꯃꯥꯁꯦ ꯀꯣꯆꯤꯡ ꯑꯣꯏꯅ ꯇꯧꯔꯒꯦꯅ ꯀꯣꯆꯤꯡꯗꯣ ꯑꯣꯟꯊꯈꯤꯕꯅꯦꯕ
ꯖꯦ ꯑꯦꯞ ꯁꯤꯅꯦꯕ ꯃꯥꯅ ꯇꯧꯋꯤꯗꯣ
ꯑꯥ
ꯑꯗꯣ ꯑꯗꯨꯝ ꯐꯕꯕꯨꯗꯤꯀꯣ ꯑꯩꯈꯣꯏ ꯁꯤꯒ ꯑꯥꯒꯗꯤꯅꯦ ꯑꯥꯅꯗꯤ ꯍꯦꯟꯅ ꯍꯦꯅꯤ ꯍꯥꯏꯗꯤ ꯃꯤꯒꯤꯅ ꯑꯃꯨꯛ
ꯕꯥꯗ ꯁꯥꯟꯅꯗꯤ ꯁꯥꯟꯅꯒ ꯂꯧꯔꯅꯤ ꯀꯃꯥꯏꯅ ꯇꯧꯅꯤꯣ ꯍꯥꯏꯜꯂꯒ
ꯑꯣꯖꯥꯗ ꯑꯣꯏꯔꯣ ꯀꯔꯤ ꯑꯣꯏꯔꯣ ꯑꯦꯛꯁꯄꯤꯔꯤꯌꯦꯟꯁ ꯑꯣꯏꯕ ꯈꯣꯠꯄꯗꯣ ꯌꯥꯝꯅ ꯍꯦꯜꯂꯤꯗꯅ ꯑꯩꯈꯣꯏꯁꯤꯒꯤ ꯑꯩꯈꯣꯏ ꯁꯤ ꯐꯠꯇꯦ ꯍꯥꯏꯕꯗꯤ ꯅꯠꯇꯦꯀꯣ ꯃꯤꯒꯤꯅ ꯑꯣꯜ ꯔꯥꯎꯟꯗ ꯂꯣꯏ ꯊꯨꯡꯕꯗꯣ ꯑꯗꯨꯃꯥꯏꯗꯣ ꯔꯤꯖꯅꯤꯡ ꯇꯥꯛꯑꯦ ꯑꯗꯩꯗꯤ ꯏꯪꯂꯤꯁ ꯄꯦꯄꯔꯁꯨ ꯌꯥꯎꯋꯦ ꯍꯥꯏ ꯃꯦꯠꯁ ꯅꯨꯡ ꯑꯗꯨꯃꯥꯏꯅꯒ ꯇꯥꯛꯄ ꯃꯥꯜꯂꯦꯕ ꯑꯗꯣ ꯃꯥꯁꯦ ꯑꯗꯨꯁꯨ ꯂꯣꯏꯔꯛꯀꯗꯣꯔꯦ ꯑꯗꯨ ꯂꯣꯏꯕꯒ ꯑꯣꯟꯂꯥꯏꯟ ꯀ꯭ꯂꯥꯁ ꯑꯃꯃꯨꯛ ꯌꯥꯎꯅꯦꯅ ꯍꯥꯏꯕꯅꯦꯕ
ꯑꯣꯟꯂꯥꯏꯟꯗꯁꯨ ꯀꯩ ꯁꯕꯖꯦꯛ ꯑꯣꯏꯗꯣꯏꯅꯣ
ꯑꯣꯟꯂꯥꯏꯟꯒꯤꯗꯨꯁꯨ ꯃꯥ ꯑꯗꯨꯝ ꯃꯦꯠꯁꯇ ꯑꯣꯏꯔ ꯃꯥꯜꯂꯦ ꯃꯥꯁꯦ ꯃꯦꯠꯁ ꯍꯛꯆꯥꯡ ꯀꯟꯅ ꯂꯤꯡꯗꯕꯅꯦꯕ ꯑꯗꯣ ꯍꯧꯖꯤꯛꯇꯤꯅꯦ ꯐꯅꯌꯥꯝꯕꯨ ꯂꯤꯡꯉꯦ ꯁꯨꯝ ꯑꯗꯨꯝ ꯅꯨꯡꯇꯤꯒꯤ ꯍꯣꯠꯅꯕ ꯑꯗꯩꯗꯤ ꯍꯣꯠꯄ ꯈꯣꯠꯄ ꯇꯧꯋꯤꯗꯅ ꯑꯗꯨꯒꯨꯝꯕꯗꯣ ꯑꯗꯩꯗꯤ ꯀ꯭ꯂꯥꯁꯁꯨ ꯆꯠꯄꯅꯤꯅ ꯑꯗꯨꯒ ꯃꯦꯟ ꯑꯣꯏꯅ ꯃꯥꯁꯦ ꯑ ꯒꯥꯏꯠ ꯇꯧꯕꯤꯕꯁꯦ ꯑꯩꯈꯣꯏꯅ ꯃ ꯄꯕꯨꯡꯗꯣ ꯃꯥꯁꯨ ꯌꯨ ꯄꯤ ꯑꯦꯁ ꯁꯤꯒꯤ ꯀꯟꯅ ꯇꯧꯔꯤꯕꯅꯦꯕ ꯑꯗ ꯃꯣꯏ ꯇꯨꯃꯥꯏ ꯀꯩ ꯇꯧꯕꯅꯤꯅ ꯃꯦꯠꯁ ꯌꯥꯝ ꯂꯤꯡꯉꯦꯕꯀꯣ ꯂꯥꯏꯔꯤꯛ ꯂꯥꯏꯁꯨ ꯇꯥꯛꯄꯗ ꯑꯣꯏꯔꯣ ꯌꯥꯝ ꯍꯩꯕꯅꯦꯕ ꯑꯗꯨ ꯃꯥꯅꯁꯨ ꯑꯌꯥꯝꯕ ꯀꯥꯏꯦ ꯇꯧꯕꯤꯕ ꯑꯣ ꯃꯅꯥꯛꯇ ꯂꯩꯔꯕꯅꯤꯅ ꯀꯔꯤ ꯀꯔꯤ ꯄ꯭ꯔꯦꯛꯇꯤꯁ ꯇꯧꯕꯗꯣ ꯑꯣꯏꯔꯣ ꯁꯨꯃꯥꯏꯅ ꯇꯧꯔꯗꯤ ꯁꯤ ꯀꯥꯟꯅꯅꯤ ꯍꯥꯏꯕꯗꯣ ꯑꯌꯥꯝꯕ ꯂꯣꯏꯅ ꯒꯥꯏꯠ ꯇꯧꯕꯤꯕꯅꯦꯕ
ꯑꯣ ꯀꯣꯛꯃꯤꯟꯅꯕ ꯑꯣꯏꯗꯣꯏꯔ ꯅꯣꯏ ꯏꯅꯃꯛꯒꯤ
ꯑꯧ ꯃꯥꯅꯦ ꯃꯥꯅꯦ ꯃꯕꯨꯡ ꯈ꯭ꯋꯥꯏ ꯑꯍꯥꯟ
ꯑꯣ ꯃꯌꯨꯝ ꯄꯥꯟ
ꯔꯤ ꯃꯥꯗꯤ ꯑ ꯏꯅꯝꯃꯩꯗꯤ ꯃꯧꯄꯥꯗꯨꯅ ꯏꯍꯥꯟ ꯍꯥꯟ ꯄꯥꯜꯜꯂꯤꯦꯗꯅ
ꯍꯣꯏ
ꯑꯩꯈꯣꯏ ꯅꯝꯅ ꯁꯦꯀꯦꯟ ꯑꯃꯨꯛ ꯄꯥꯔꯦ ꯃꯕꯨꯡꯗꯣ ꯂꯩꯍꯧꯔꯦ
ꯑꯣ
ꯆꯍꯤꯕꯨꯗꯤ ꯑꯉꯥꯡ ꯅꯠꯇ꯭ꯔꯦꯗ ꯆꯍꯤꯗꯤꯅꯦ ꯊꯥꯔꯇꯤ ꯄ꯭ꯂꯁ ꯑꯣꯏꯌꯦꯕ ꯊꯥꯔꯇꯤ ꯐꯥꯏꯚ ꯁꯤꯛꯁ ꯁꯨꯔꯛꯑꯃꯅꯤ ꯑꯗꯣ ꯃꯥꯗꯣ ꯎꯝ ꯑꯦꯁ ꯕꯥꯔꯕꯨꯗꯤ ꯌꯧꯔꯛꯀꯗꯣꯔꯕꯅꯦ ꯑꯗꯨꯏꯁꯨ ꯃꯥ ꯇ꯭ꯔꯥꯏꯗꯤ ꯀꯟꯅ ꯇꯧꯔꯤꯕꯅꯤ
ꯐꯩꯌꯦ ꯐꯩꯌꯦ ꯍꯣꯔ ꯅꯅꯥ ꯋꯥꯔꯤꯗ
ꯑꯥ ꯎ ꯑꯗꯣ ꯃꯥꯅ ꯑꯌꯥꯝꯕ ꯒꯥꯏꯗ ꯇꯧꯕꯤꯗꯣꯏꯅꯦ ꯀꯌꯥꯆꯥ ꯍꯣꯏꯅ ꯈꯔ ꯈꯠꯂꯦꯕ ꯑꯗꯩꯗꯤ ꯄ꯭ꯔꯦꯛꯇꯤꯁ
ꯍꯜꯂꯣ ꯍꯜꯂꯣ ꯇꯥꯗ꯭ꯔꯦ ꯍꯜꯂꯣ ꯍꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ